ꯍꯜꯂꯣ ꯑ ꯇꯥꯔꯦ ꯍꯥꯎ
ꯁꯦꯡꯅ ꯇꯥꯕ꯭ꯔꯣ
ꯒ꯭ꯌꯥꯃꯦꯟ ꯇꯥꯗꯔꯅꯦꯦ ꯒ꯭ꯌꯥꯃꯦꯟ ꯇꯥꯗꯅꯦ ꯏꯊꯪꯀꯤ ꯅꯪꯅ ꯉꯁꯥꯏ ꯁꯥꯟꯅꯧ ꯍꯥꯏꯕꯗꯨꯣ ꯅꯨꯄꯤꯗꯣ ꯑꯗꯨꯒ ꯁꯥꯟꯅꯔꯝꯃ ꯅꯦ ꯒ꯭ꯌꯥ ꯌꯦꯟ ꯇꯥꯗꯅ ꯇꯠꯈ꯭ꯔꯦ ꯍꯥꯏꯕ ꯃ ꯇꯣꯝꯇ ꯅꯠ ꯇ ꯈꯔꯦ ꯍꯥꯏ ꯍꯥ
ꯎꯝ ꯃꯇꯝꯇ ꯃꯇꯣꯝꯇ ꯇꯠꯄꯅꯦ ꯃꯇꯝ ꯁꯨꯔꯀꯥꯟꯗ
ꯑꯗꯨꯗ ꯑꯅꯦ ꯍꯧꯖꯤꯛ ꯊꯣꯛꯏꯁꯤꯅꯅꯦ ꯃꯥ ꯃꯥꯒꯤ ꯃꯃꯤꯡꯁꯦ ꯅꯪꯒꯤ ꯍꯧꯖꯤꯛꯁꯦ ꯊꯨꯄ ꯃꯍ ꯂꯩꯒꯕ
ꯀꯩꯁꯨ ꯇꯧꯔꯣꯏꯍꯦ ꯅꯪ ꯐꯣꯟ ꯆꯠꯄꯒꯤ ꯑꯣꯏꯔꯝꯕꯁꯨ ꯌꯥꯏꯌꯦ ꯀꯩꯁꯨꯝ ꯇꯧꯔꯣꯏ
ꯃꯥꯒꯤꯗꯣ ꯅꯦꯠ ꯌꯥꯈꯤꯗꯕ ꯃꯥꯜꯂꯦꯕ ꯑꯩꯅ ꯁꯤ ꯂꯣꯏꯔꯒ ꯃꯦꯁꯦꯁ ꯊꯥꯕ ꯇꯤꯛ ꯑꯃꯈꯛꯇꯪ ꯊꯣꯛꯑꯦꯕ ꯀꯅꯥꯅꯣ
ꯃꯊꯛꯀꯤꯗꯣ
ꯃꯥꯗꯣ ꯑꯗꯣ ꯑꯗꯨ ꯂꯣꯏꯔꯒ ꯍꯧꯖꯤꯛꯇ ꯁꯥꯟꯅꯩꯌꯦ ꯑꯗꯨꯗ
ꯑꯣ ꯑꯣ ꯑꯣ
ꯑꯗꯨ ꯈꯪꯗꯦ ꯀꯌꯥ ꯌꯥꯗꯅ ꯇꯠꯈ꯭ꯔꯦ
ꯍꯣꯏ ꯌꯥꯔꯦ ꯌꯥꯔꯦ ꯁꯤ ꯃꯇꯥꯡꯁꯤ ꯑꯇꯣꯞꯄ ꯁꯥꯟꯅꯁꯤ ꯈꯤꯇꯪ ꯁꯦꯝꯃꯣ
ꯑꯣꯁ
ꯑꯗꯣ ꯀꯩ ꯏꯟꯁꯥꯡ ꯀꯩ ꯏꯟꯁꯥꯡ ꯄꯤꯒꯦ
ꯁꯣꯏꯕꯨꯝꯒ ꯉꯥ ꯃꯔꯨꯝꯒ ꯊꯣꯡꯕ ꯍꯥꯎꯔꯅꯦꯣꯏꯕ ꯉꯔꯥꯡꯒꯤ ꯉꯔꯥꯡ ꯉ ꯑꯗꯨꯒꯤ ꯃꯔꯨꯝ ꯀꯌꯥꯝ ꯌꯥꯎꯔꯝꯒꯦ ꯑꯝꯇ ꯈꯜꯂꯨ
ꯍꯣꯏ ꯉꯔꯥꯡꯗꯣ ꯄꯨꯔꯥ ꯑꯉꯥꯡ ꯉꯥꯅꯤꯀꯣ ꯉꯔꯥꯡꯒꯤꯗꯨꯗꯤ ꯐꯤꯁꯤꯛ ꯐꯤꯤꯁ ꯄꯤꯛꯑꯒ
ꯑꯗꯨ ꯉꯥꯗꯨꯒꯤ ꯃꯔ ꯃꯔꯨꯝꯗꯨꯒ ꯎꯕ ꯎꯗꯕꯣꯏꯅꯤ ꯄꯤꯔꯛꯏꯁꯦ
ꯑꯁꯦꯡꯕ ꯑꯗꯨꯒꯤ ꯉꯥꯗꯨ ꯃꯔꯨꯝ ꯌꯥꯎꯕ ꯌꯥꯎꯗ꯭ꯔꯥ ꯈꯪꯗꯦ
ꯑꯩꯗꯤ ꯀꯣꯛꯅꯁꯨ ꯆꯠꯄꯒꯤ ꯎꯝ ꯈꯨꯁꯥꯎꯕ ꯑꯃꯅꯦ ꯑꯩ ꯈꯨꯅꯥꯎꯕꯤꯅꯦꯅ ꯆꯥꯎ
ꯑꯗꯨꯗꯤ ꯉꯥꯗꯤ ꯌꯥꯝ ꯆꯥꯎꯔꯝꯃꯅꯤꯀꯣ
ꯑꯣ ꯑꯅꯤꯔꯛ ꯆꯥꯕꯗ ꯂꯣꯏꯔꯦ ꯍꯥꯏꯕ
ꯇꯜꯂꯦ ꯌꯥꯝꯅ ꯑꯩꯈꯣꯏꯒꯤ ꯁꯦꯟꯅꯕ ꯃꯤꯁꯦ ꯌꯥꯗ꯭ꯔꯦꯀꯣ ꯑꯩꯈꯣꯏꯕꯨ ꯁꯦꯟꯅꯔꯤꯕ ꯃꯤꯁꯦ
ꯄꯩꯁꯥꯗꯤ ꯊꯧꯔꯛꯑꯅꯤ ꯍꯈꯤꯇꯛꯇꯤ ꯄꯤꯔꯣꯏ
ꯑꯗꯨ ꯀꯩꯅꯣꯒꯤ ꯑꯩꯈꯣꯏꯒꯤ ꯄꯨꯂꯞ ꯑꯩꯈꯣꯏꯒꯤ ꯄꯨꯂꯞ ꯄꯨꯟꯕꯒꯤ ꯑꯩꯈꯣꯏꯒꯤ ꯂꯩꯃꯤꯟꯅ ꯃꯈꯩ ꯑꯩꯈꯣꯏ ꯁꯦꯟꯅꯕ ꯃꯤꯗꯨꯅ ꯍꯥꯏꯕꯗꯨ ꯀꯃꯥꯏꯅ ꯍꯥꯏꯅꯈ꯭ꯔꯒꯦ
ꯑꯗꯣ ꯉꯁꯥꯏꯁꯨ ꯐꯣꯟ ꯑꯅꯤꯔꯛ ꯇꯧꯔꯛꯑꯝꯃꯦ ꯑꯗꯣ ꯑꯩ ꯄꯥꯏꯈꯠꯇ꯭ꯔꯤ ꯅꯣꯏꯁꯨ ꯀꯅꯥꯝꯇ ꯂꯩꯇꯦ
ꯍꯣꯏ ꯍꯣꯏ ꯑꯗꯨꯕꯨꯗꯤ ꯃꯊꯛꯀꯤ ꯑꯃ ꯑ
ꯑꯗꯨ ꯃꯊꯛꯀꯤꯗꯣ ꯑꯩꯅ ꯄꯥꯎ ꯄꯤꯔꯦ ꯎꯝ ꯄꯥꯎ ꯄꯤꯔꯦ ꯅꯚꯅꯤꯗꯣ ꯁꯃꯥꯏꯅ ꯇꯧꯕꯅꯤ ꯈꯣꯠꯄꯅꯤ ꯍꯥꯏꯅ ꯑꯗꯩ ꯃꯣꯏꯅ ꯑꯩꯉꯣꯟꯗ ꯊꯥꯔꯛꯑꯣ ꯍꯥꯏꯔ ꯅꯝꯕꯔꯗꯣ ꯑꯗ ꯑꯩꯅ ꯅꯝꯕꯔꯗꯣ ꯊꯥꯔꯦ ꯑꯗꯨꯒ ꯃꯣꯏ ꯋꯥꯔꯤ ꯁꯥꯟꯅꯔꯒꯦꯅ ꯍꯥꯏꯔꯒ ꯃꯣꯏ ꯃꯇꯣꯝꯇ ꯇꯧꯖꯈ꯭ꯔꯦ
ꯎꯝ ꯑꯗꯨꯅ ꯐꯔꯦꯗ
ꯑꯗꯨ ꯃꯣꯏꯗꯁꯨ ꯍꯥꯏꯔ ꯌꯥꯏꯌꯦ ꯑꯩꯈꯣꯏꯗꯣ ꯂꯥꯛꯑꯣ ꯍꯥꯏꯅ
ꯀꯩꯒꯤꯅꯣ ꯍꯣꯏ ꯑꯗꯨ ꯆꯦꯗꯨ ꯀꯅꯥꯅ ꯏꯕꯅꯣ ꯅꯪꯅ ꯏꯕꯣ
ꯑꯩ ꯏꯠꯇꯤ ꯑꯩ ꯈꯣꯡꯗꯦ ꯀꯝꯇ
ꯑꯩꯁꯨ ꯈꯪꯗꯦ ꯆꯦꯗꯨ ꯃꯊꯛꯀꯤ ꯀꯥꯆꯤꯟꯒꯤ ꯑꯃ ꯀꯩꯅꯣꯗꯣ ꯎꯝ ꯀꯃꯥꯏ ꯍꯥꯏꯅꯤ ꯏꯃꯥꯟꯅꯕꯤ ꯑꯅꯥꯕꯤ ꯖꯒꯣꯏ ꯁꯥꯕꯤ ꯅꯠꯇꯕ ꯑꯃ ꯎ ꯃꯌꯥ ꯀꯥꯡꯪꯕꯤ ꯂꯩꯕꯗꯣ ꯈꯔ ꯈꯔ ꯄꯥꯏꯕꯤꯗꯣ ꯑꯗꯨꯒ ꯂꯩꯃꯤꯟꯅꯕ ꯑꯩꯈꯣꯏꯒꯤ ꯂꯣꯡꯒꯥ ꯑꯃ ꯂꯩꯕꯗꯣ
ꯑꯗꯨꯒ ꯂꯩꯃꯤꯟꯅꯕ ꯑꯩꯈꯣꯏꯒꯤ ꯂꯣꯡꯒꯥ
ꯎꯝ ꯑꯩꯈꯣꯏꯒꯤ ꯃꯇꯝꯗꯒꯤ ꯂꯩꯃꯤꯟꯅꯔꯛꯄꯗꯣ ꯑꯗꯨ ꯑꯗꯨꯅ ꯏꯕ ꯈꯪꯗꯦ ꯍꯣꯏꯗꯍꯝꯗ꯭ꯔꯗꯤ
ꯑꯗꯨꯗꯤ ꯑꯩ ꯍꯧꯖꯤꯛ ꯍꯪꯈꯤ ꯉꯥꯏꯍꯥꯛ ꯂꯩꯔꯒ ꯆꯠꯄ
ꯎꯝ ꯍꯪꯉ ꯑꯗꯨꯗꯤ ꯑꯩꯁꯨ ꯍꯌꯦꯡ ꯇꯥꯡ ꯃꯉꯥꯒꯨꯝꯕ ꯃꯔꯤ ꯃꯉꯥꯗꯗꯤ ꯂꯥꯛꯄ ꯌꯥꯏꯑꯕ
ꯎꯝ
ꯑ ꯈꯪꯗ꯭ꯔꯤ ꯇꯥꯡ ꯅꯤꯄꯥꯟꯗꯕꯨꯗꯤ ꯑꯩꯈꯣꯏ ꯍꯔꯥꯎ ꯀꯨꯝꯍꯩ ꯂꯩꯗꯅ
ꯃꯣꯏꯔꯥꯡꯒꯤ ꯏꯃꯥꯟꯅꯕꯤꯗꯨꯗꯤ ꯈꯔ ꯊꯦꯡꯅ ꯂꯥꯛꯅꯤ ꯍꯥꯏꯔꯛꯏꯅꯦ
ꯂꯝ ꯃꯃꯤꯡꯗꯨꯁꯨ ꯄꯟꯒꯅꯨ
ꯀꯃꯥꯏꯅ ꯐꯪꯉ ꯏꯁꯤꯡ ꯂꯩꯕ ꯄꯥꯠꯀꯤ ꯃꯥꯅꯝꯗꯨ ꯈꯔ ꯊꯦꯡꯅ ꯂꯥꯛꯅꯤ ꯍꯥ
ꯑꯥ ꯃꯥ ꯑꯗꯨ ꯀꯩꯅꯣꯗꯤ ꯇꯧꯒꯗꯕ ꯃꯥꯜꯂꯁꯦ ꯎꯝ ꯑ ꯀꯨꯝꯍꯩꯗꯨꯗꯤ ꯌꯦꯡꯗꯣꯏꯔꯣꯏꯔꯝꯅꯤꯌꯦ
ꯃꯥ ꯀꯨꯝꯍꯩꯗꯨ ꯌꯥꯎꯅꯤꯡꯗꯦ ꯀꯥꯏꯅ ꯍꯥꯏꯔꯛꯏ
ꯀꯩꯗꯧꯕꯩꯅꫭ ꯃꯥ
ꯃꯥꯒ ꯑꯩꯒ ꯁꯥꯟꯅꯕꯗꯤ ꯄꯪꯌꯥꯟꯗ ꯌꯥꯜꯂꯦ ꯋꯥꯔꯤꯁꯦ ꯅꯪꯒ ꯁꯥꯟꯅꯕꯁꯦ ꯀꯝꯇ ꯄꯟꯗꯦ ꯊꯣꯛꯄꯨꯗꯤ ꯊꯣꯛꯑꯦ ꯌꯥꯝꯗꯤ ꯋꯥꯏꯑꯦ ꯀꯩ ꯍꯥꯏꯗꯣꯏꯅꯣ ꯈꯟꯕꯗ
ꯑꯗꯨꯕꯨꯗꯤ ꯎꯝ ꯍꯧꯕꯗ ꯉꯥꯏꯔꯤꯕꯩꯅꯦ ꯃꯌꯥꯏ ꯆꯜꯂ ꯀꯥꯟꯗ ꯈꯪꯉꯛꯑꯅꯤ ꯆꯠ
ꯑ ꯆꯠꯅ ꯀꯥꯡꯃꯣ ꯉꯁꯥꯏ ꯋꯥꯔꯤ ꯑꯃ ꯁꯥꯟꯅꯩꯏ ꯅꯣꯏꯒꯤ ꯂꯩꯀꯥꯏꯒꯤ ꯏꯃꯥꯟꯅꯕꯗꯣ ꯈꯪꯗ꯭ꯔꯄ ꯑ ꯗ ꯃꯥꯅ ꯑꯩꯒꯤ ꯋꯥꯔꯤꯗꯣ ꯃꯒꯤ ꯏꯁꯤꯡꯁꯤꯡꯗꯤ ꯌꯥꯔꯔꯣꯏ ꯍꯥꯏꯌꯦ
ꯑꯗꯨꯗꯤ
ꯈ꯭ꯔꯦ ꯀꯛꯏꯔ ꯀꯛꯀꯔꯥ ꯈꯪꯗꯦ ꯍꯥꯏꯕ
ꯑꯅꯤ ꯌꯥꯗ ꯑꯣꯏ ꯀꯩꯁꯨ ꯀꯥꯏꯗꯦꯗ ꯌꯥꯝꯅ ꯌꯥꯔꯗ꯭ꯔꯀꯥꯟꯗ ꯑꯊꯤꯡꯕꯤꯗꯣ ꯇꯧꯋꯦ ꯍꯥꯏꯕꯩꯒꯤ ꯋꯥꯅꯤ
ꯑꯩ ꯀꯛꯄ ꯀꯛꯇꯕꯗꯨ ꯌꯦꯡꯕ ꯍꯩꯇ꯭ꯔꯤ
ꯑꯩ ꯍꯣꯔ ꯍꯥꯏꯕꯤꯒꯦ
ꯍꯥꯏꯗꯤ
ꯍꯧꯖꯤꯛꯄꯨꯗꯤ ꯁꯤꯗ ꯍꯥꯏ ꯅꯨꯡꯉꯥꯏꯇꯦ ꯍꯥꯏꯗꯤ ꯀꯃꯥꯏꯅ ꯍꯥꯏꯅꯤ ꯑꯗꯨꯝ ꯍꯣꯠꯅꯕꯕꯨ ꯀꯜꯂꯗꯤ ꯐꯪꯗ꯭ꯔꯕ ꯂꯩꯇꯦ ꯍꯥꯏꯗꯨꯅꯤ
ꯁꯤꯒꯤ ꯃꯇꯥꯡꯗꯒꯤ ꯑꯩꯒꯤ ꯅꯨꯄꯥꯁꯨ ꯈꯠꯅꯈ꯭ꯔꯦ ꯏꯃꯥꯟꯅꯕꯤ
ꯀꯔꯤꯒꯤ
ꯋꯥꯔꯤ ꯁꯥꯟꯅꯗꯕꯩ
ꯃꯥꯁꯨ ꯑꯃ ꯇꯧꯔꯒ ꯌꯥꯎꯁꯤꯜꯂꯣ ꯑꯗꯨꯒ ꯑꯩꯈꯣꯏ ꯃꯁꯦ ꯑꯗꯨꯝ ꯁꯥꯟꯅꯔꯁ ꯍꯥꯏꯌꯣ
ꯈꯪꯗꯦ ꯃꯥ ꯁꯥꯎꯈ꯭ꯔꯦ ꯑꯩꯁꯨ ꯀꯩꯁꯨꯝ ꯍꯥꯏꯗ꯭ꯔꯦ
ꯂꯩꯕꯁꯨ ꯃꯥꯅ ꯂꯩꯔꯦ ꯊꯤꯜꯂꯛꯄ
ꯑꯩ ꯍꯧꯖꯤꯛ ꯄꯩꯁꯥꯅ ꯃꯔꯨꯅꯤ ꯅꯪ ꯅꯪꯅ ꯊꯥꯒꯠꯂꯝꯕꯗꯣ ꯑꯗꯨꯃꯛ ꯑꯩꯅ ꯊꯥꯒꯠꯀꯦ ꯇꯧꯔꯝꯃꯅꯤ ꯑꯗꯨꯕꯨ ꯑꯨꯛꯀꯩ ꯃ ꯈꯠꯅꯔꯅꯦꯅ ꯑꯩ ꯊꯥꯒꯠꯇ
ꯎꯝ ꯅꯪꯒꯤ ꯍꯧꯖꯤꯛ ꯂꯩꯔꯤꯕ ꯅꯪꯒꯤ ꯐꯤꯕꯝꯗꯨꯗ ꯑꯗꯨ ꯆꯥꯟꯅꯩꯌꯦ
ꯆꯥꯅ ꯃꯅꯤ
ꯎꯝ
ꯑꯩꯅ ꯏꯁꯤꯡꯒꯤ ꯏꯃꯥꯟꯅꯕꯤꯗꯨꯗ ꯍꯥꯏꯍꯟꯅꯤꯡꯉ ꯌꯥꯝ ꯆꯥꯟꯅꯩ ꯑꯗ
ꯎꯝ ꯃꯉꯣꯟꯗ ꯍꯥꯏꯖꯤꯜꯂꯣ ꯎꯝ ꯖꯤꯡ ꯖꯤꯡ ꯌꯥꯝ ꯂꯥꯎꯋꯦ
ꯖ ꯃ ꯊꯁꯦ ꯃ ꯊ ꯀꯀ ꯀꯥꯏꯗ ꯊ ꯁꯤꯁꯦ ꯑꯩꯅ ꯍꯥꯞꯆꯤꯟꯕ ꯑꯗꯨꯒꯤꯅꯦ ꯖꯤꯟ ꯖꯤꯟꯗꯣ ꯑ ꯑꯣꯏꯅ ꯍꯥꯞꯆꯟꯕ
ꯑꯗꯨꯗꯤ ꯃꯈꯣꯟ ꯑꯃ ꯊꯣꯛꯑꯒ ꯖꯒꯣꯏꯒꯨꯝꯕ ꯁꯥꯕ ꯌꯥꯗꯣꯏꯅꯦ
ꯌꯥꯝꯗꯤ ꯊꯣꯛꯇꯦꯗꯅꯗꫭ
ꯑꯣ ꯊꯣꯛꯄꯗꯤ ꯊꯣꯛꯇꯦ ꯑꯗꯣ ꯑꯩꯈꯣꯏꯅ ꯆꯦꯛꯁꯤꯜꯂꯤꯉꯩ ꯑꯩꯈꯣꯏꯗ ꯀꯥꯟꯅꯗꯣꯏꯅꯤꯗꯅ ꯍꯧꯖꯤꯛꯇꯤ ꯃꯥꯂꯦꯝꯒꯤ ꯑꯣꯏꯕ ꯁꯅ ꯌꯥꯕꯨꯗꯤ ꯌꯥꯏꯗ ꯑꯗꯨ ꯑꯣꯏꯔꯁꯨ ꯆꯦꯛꯁꯤꯟꯕꯅꯗꯤ ꯑꯩꯈꯣꯏꯗ ꯍꯦꯟꯅ ꯈꯨꯗꯣꯡ ꯆꯥꯏꯗꯅ ꯃꯤꯒꯤꯗꯤꯑ ꯃ ꯂꯩ ꯑꯩ
ꯈꯪꯅꯗꯕ ꯃꯤꯒ ꯁꯥꯟꯅ ꯍꯥꯏꯔꯗꯤ ꯄꯨꯟꯁꯤ ꯋꯥꯔꯤꯁꯦ ꯂꯤꯕ ꯌꯥꯕ
ꯑꯗꯨꯅꯦ
ꯑꯩꯈꯣꯏ ꯃꯁꯦꯟꯗꯤ ꯂꯣꯏ ꯈꯪꯅꯔꯕꯅꯤꯅ
ꯑꯩꯒꯤ ꯄꯨꯟꯁꯤ ꯋꯥꯔꯤꯗꯤ ꯂꯥꯏꯔꯤꯛꯇꯁꯨ ꯌꯥꯎꯗꯦ
ꯑ ꯄꯨꯟꯁꯤ ꯋꯥꯔꯤ ꯂꯩꯀꯥꯏꯒꯤ ꯋꯥꯔꯤ ꯂꯝꯒꯤ ꯋꯥꯔꯤ
ꯂꯝꯒꯤ ꯋꯥꯔꯤ ꯁꯥꯟꯅꯕꯗ ꯃꯃꯤꯡꯗꯤ ꯌꯥꯗꯦꯀꯣ
ꯑꯁ ꯉꯁꯥꯏꯗꯤ ꯄꯨꯡꯄꯟꯗ ꯄꯟꯈꯔꯦ ꯒ꯭ꯌꯥꯟ ꯑꯃ ꯇꯥꯗꯦ ꯑꯗ ꯑꯩꯈꯣꯏ ꯂꯩꯀꯥꯏꯒꯤ ꯃꯃꯤꯡꯁꯨ ꯌꯥꯝ ꯌꯥꯎꯈꯔꯦ
ꯑꯗꯨ ꯁꯣꯏꯕꯅꯦ ꯌꯥꯝ ꯅꯣꯏꯗ ꯈꯪꯗꯕꯩꯅꯤ ꯁꯣꯏꯔꯁꯨ ꯃꯇꯨꯡ ꯁꯣꯏꯍꯟꯗ꯭ꯔꯗ꯭ꯔꯣ
ꯄꯩꯁꯥ ꯇꫭꯡꯗꯔ
ꯎꯝ ꯌꯥꯗ꯭ꯔꯗꯤ ꯐꯪꯉꯣꯏꯏ ꯑꯗꯨꯒꯤꯗꯨꯃ ꯑꯇꯩ ꯐꯪꯉꯁꯨ ꯑꯗꯨꯗꯤ ꯐꯪꯉꯣꯏ ꯌꯥꯗꯕ ꯌꯥꯗꯕ ꯄꯣꯠꯇꯨꯗꯤ
ꯑꯁ ꯑꯩꯒꯤꯗꯣ ꯌꯥꯝ ꯌꯥꯔꯣꯏ ꯑꯗꯨꯒꯨꯝꯕꯁꯨ ꯌꯥꯝ ꯌꯥꯎꯋꯦ ꯑꯗꯨꯒ ꯑꯅꯤ ꯑꯍꯨꯝ ꯑꯃꯗꯤ ꯑꯩꯅ ꯍꯥꯏꯕꯗꯣ ꯋꯥꯔꯤ ꯁꯨꯡꯁꯥꯡ ꯁꯥꯟꯅꯗꯅ ꯃꯇꯣꯝꯇ ꯇꯠꯄꯗꯣ ꯃꯥꯏꯟꯗ
ꯎ ꯃꯣꯏ ꯍ
ꯍꯣꯏ ꯋꯥꯔꯤ ꯁꯅ ꯋꯥꯔꯤ ꯁꯥꯟꯅꯗꯅ ꯋꯥꯔꯤ ꯁ ꯇꯧꯗꯤ ꯇꯧꯔꯛꯑꯕ ꯈꯪꯉꯕ꯭ꯔꯥ ꯑꯗꯨꯒ ꯍꯦꯛ ꯄꯥꯏꯕꯒ ꯃꯇꯣꯝꯇ ꯄꯥꯠ ꯂꯥꯎ ꯇꯠꯈ꯭ꯔꯕ ꯑꯗꯨꯒ ꯃꯣꯏꯒꯤꯗ ꯊꯥꯔꯛꯏꯗꯅ ꯋꯥꯔꯤ ꯁꯥꯟꯅꯕꯒꯤ ꯃꯇꯝꯗꯣ ꯑꯗꯨꯗꯣ ꯁꯤꯅꯣ ꯑꯣꯏꯕ ꯁꯤꯅꯣ
ꯑꯥ ꯑꯥ ꯑꯣ ꯑꯗꯨꯗꯤ ꯌꯥ ꯑꯗꯨꯗꯤ ꯐꯪꯉꯣꯏ
ꯑꯗꯨꯅꯤ
ꯑꯗꯣ ꯍꯧꯖꯤꯛꯁꯦ ꯃꯥꯂꯦꯝꯒꯤ ꯑꯣꯏꯕ ꯃꯁꯥꯟꯅ ꯑꯃꯝ ꯁꯥꯟꯅꯔꯤꯅ ꯈ꯭ꯋꯥꯏꯗꯒꯤ ꯆꯥꯎꯕꯗꯣ
ꯎꯝ
ꯑꯩꯈꯣꯏ ꯏꯃꯥꯟꯅꯕꯤ ꯑꯃꯁꯨ ꯆꯠꯅꯤꯌꯦ ꯑꯩꯈꯣꯏ ꯍꯟꯅꯛ ꯑꯩꯈꯣꯏ ꯏꯔꯝꯗꯝꯁꯤꯗꯒꯤ ꯑꯩꯈꯣꯏ ꯃꯤ ꯈꯔ ꯆꯠꯀꯗꯕ ꯃꯥꯜꯂꯦ ꯑꯗꯨꯒꯤ ꯂꯣꯏꯁꯤꯟꯕꯒꯤ ꯊꯧꯔꯝ ꯌꯥꯎꯕ
ꯀꯔꯝꯕ ꯏꯃꯥꯟꯅꯕꯤ ꯃꯊꯪꯒꯤꯗꯨꯔꯣ
ꯃꯊꯛꯀꯤ ꯖꯒꯣꯏ ꯁꯥꯕꯤꯗꯣ ꯑꯗꯨꯒ ꯑꯗꯩ ꯑꯇꯣꯞꯄ ꯈꯔꯁꯨ ꯌꯥꯎꯕ ꯃꯥꯜꯂꯦ
ꯑ ꯑꯗꯨ ꯆꯠꯄꯒꯤ ꯉꯁꯥꯏ ꯃꯊꯛꯒꯤ ꯏꯃꯥꯟꯅꯕꯤꯗꯣ ꯄꯣꯠ ꯂꯩꯕ ꯆꯠꯂꯨꯔꯦ ꯉꯁꯤ
ꯎꯝ ꯃꯣꯏꯗꯤ ꯃꯔꯥꯏꯕꯛ ꯐꯩꯀꯣ ꯑꯩꯈꯣꯏꯅ ꯍꯥꯏ ꯌꯦꯡꯒꯦꯕ ꯐꯪꯉꯦ ꯐꯪꯗꯦ ꯈꯪꯗꯕ ꯄꯣꯠꯇꯣ ꯃꯣꯏꯗꯤ ꯑꯗꯨꯝ ꯄꯩꯁꯥ ꯇꯤꯡꯗꯕꯤꯗ ꯗ ꯊꯕꯛ ꯊꯧꯔꯥꯡ ꯑꯃꯒꯤ ꯆꯠꯂꯤꯅꯤꯅ ꯌꯥꯝ ꯐꯩ
ꯑꯩꯈꯣꯏꯁꯨ ꯁꯤ ꯂꯣꯏꯔꯒ ꯃꯣꯏꯒꯤꯗꯨꯗ ꯇꯝꯃꯨꯔꯁꯤꯔꯣ
ꯀꯥꯏꯗꯩ ꯅꫭꯗ ꯈꯣꯡ ꯊꯦꯛꯄꯐꯥꯎ ꯍꯩꯇꯦꯗ ꯅꯃꯥꯟꯅꯕꯤꯗꯤ
ꯁꯣꯏ
ꯈꯪꯗꯦ ꯃꯣꯏ ꯉꯁꯥꯏ ꯆꯠꯂꯝꯗꯥꯏ ꯌꯧꯔꯒ ꯈꯪꯗꯦ
ꯑꯁ ꯏꯃꯥꯟꯅꯕꯤ ꯑꯃ ꯃꯊꯛꯀꯤꯗꯨꯁꯨ ꯍꯣꯠꯅꯕꯗꯤ ꯌꯥꯝ ꯀꯜꯂꯦ
ꯀꯔꯝꯕ
ꯑꯅꯧꯕꯗꯣ
ꯀꯔꯝꯕ ꯀꯔꯝꯕ ꯑꯅꯧꯕꯨꯅꯣ ꯀꯔꯤꯅꯣ
ꯏꯁꯩ ꯁꯛꯄꯤꯗꯣ
ꯃꯣꯏꯁꯨ ꯂꯣꯏꯗꯣꯔꯦ ꯍꯥꯏꯌꯦ ꯃꯣꯏꯁꯨ ꯂꯣꯏꯗꯧꯔꯦ ꯍꯥꯏꯌꯦ
ꯎꯝ ꯃꯣꯏ ꯃꯃꯥꯟꯅꯕꯤ ꯃꯃꯥꯟꯅꯕ ꯃꯌꯥꯝ ꯁꯥꯟꯅꯔꯝꯗꯧ ꯃꯥꯜꯂꯦ ꯁꯟꯗꯣꯛꯑꯒ
ꯃꯥꯁꯨ ꯂꯣꯏꯔꯒ ꯃꯌꯨꯝ ꯆꯠꯄ ꯌꯥꯏ ꯍꯥꯏ
ꯑ ꯃꯥ ꯆꯠꯂꯅꯤ ꯍꯥꯏꯕꯅꯦ ꯁꯤ ꯂꯣꯏꯔꯒ
ꯃꯣꯏꯗꯤ ꯆꯠꯈ꯭ꯔꯒ ꯑꯃꯨꯛ ꯂꯥꯛꯅꯤ ꯂꯥꯛꯑꯣꯏ ꯈꯪꯗꯦꯀꯣ
ꯎꯝ ꯃꯥꯗꯤ ꯈꯪꯗ꯭ꯔꯦ ꯑꯗꯨꯝ ꯆꯠꯈ꯭ꯔꯗꯤ
ꯎꯝ
ꯅꯥꯀꯣꯡ ꯊꯥꯕꯤꯁꯤꯗ ꯎꯅꯕ ꯅꯠꯇ꯭ꯔꯗꯤ ꯃꯥꯅꯦ
ꯑꯗꯨꯁꯨ ꯑꯩꯈꯣꯏꯗꯤ ꯂꯨꯅ ꯇꯤꯟꯅꯧꯕ ꯅꯠꯇꯕꯅꯤꯅ ꯄꯥꯛ ꯁꯥꯟꯅꯔꯣꯏꯅꯤ
ꯁꯥꯟꯅꯔꯔꯣꯏ ꯀꯩꯁꯨ ꯊꯦꯡꯅꯈꯤꯗꯕꯁꯨ ꯌꯥꯔꯤꯅꯤ ꯅꯠꯇ꯭ꯔꯥ
ꯎꯝ
ꯎꯝ ꯀꯩꯅꯣ ꯇꯧ ꯀꯩꯁꯨ ꯀꯥꯏꯗꯦꯗ